ꯑꯣ
ꯇꯥꯔꯕꯣ
ꯇꯥꯔꯦ ꯇꯥꯔꯦ ꯀꯗꯧꯔꯝꯃꯤꯅꯣ ꯍꯧꯖꯤꯛꯄꯣ
ꯁꯨꯝ ꯉꯥꯏꯍꯥꯛ ꯁꯨꯝ ꯄꯣꯊꯥꯔꯝꯕꯅꯦ ꯊꯕꯛ ꯈꯔ ꯇꯧꯔꯝꯕ ꯑꯗꯨ ꯂꯣꯏꯔꯒ ꯄꯣꯊꯥꯔꯒ ꯁꯨꯝ ꯂꯩꯔꯝꯃꯤꯅꯦ ꯑꯗꯒꯤ ꯅꯣꯡꯖꯨ ꯌꯥꯝ ꯆꯨꯔꯝꯕꯗꯣ ꯍꯥꯡꯒ꯭ꯔꯦ ꯍꯧꯖꯤꯛꯅ ꯑꯃꯨꯛ ꯅꯨꯡꯁꯥ ꯃꯉꯥꯜ ꯈꯤꯇꯪ ꯑꯃꯨꯛ ꯊꯣꯛꯂꯛꯑꯦ ꯀꯅꯣ ꯇꯧꯋꯦ ꯃꯩꯕꯨꯗꯤ ꯂꯥꯛꯑꯦ ꯉꯁꯤꯖꯦ ꯅꯣꯡ ꯌꯥꯝ ꯀꯟꯅ ꯌꯥꯝ ꯆꯨꯔꯝꯕꯗꯨꯗ ꯑꯗꯣ ꯍꯧꯖꯤꯛ ꯀꯩꯁꯨ ꯇꯧꯗꯕ ꯇꯧꯗ꯭ꯔꯦ ꯅꯪꯗꯤ ꯀꯩꯗꯧꯔꯝꯃꯤꯅꯣ
ꯑꯩ ꯁꯨꯝ ꯂꯩꯔꯝꯕꯅꯦ ꯊꯕꯛ ꯆꯠꯂꯨꯕ ꯑꯗꯣ ꯍꯜꯂꯛꯑꯒ ꯋꯥꯔꯦꯅ ꯄꯣꯊꯥꯔꯝꯕꯅꯦ ꯍꯜꯂꯛꯄꯖꯤ ꯅꯪ ꯑꯦꯛꯖꯥꯝ ꯊꯥꯔꯨꯕꯗꯣ ꯀꯃꯥꯏꯅ ꯇꯧꯒꯦ ꯅꯨꯡꯉꯥꯏꯕ꯭ꯔꯣ ꯈꯣꯠꯄ꯭ꯔꯣ ꯀꯃꯥꯏ ꯀꯌꯥ ꯃꯥꯛ ꯀꯌꯥ ꯀꯃꯥꯏ ꯊꯥꯔꯤꯅꯣ
ꯃꯥ꯭ꯔꯛꯇꯤ ꯀꯅꯣꯅꯦꯕꯥ ꯑꯈꯣꯏ ꯃꯥ꯭ꯔꯛ ꯅꯤꯐꯨꯒꯤꯅꯦꯕꯥ ꯃꯥꯔꯛ ꯅꯤꯐꯨꯖꯦ ꯑꯥ ꯅꯨꯡꯗꯤ ꯅꯨꯡꯉꯥꯏ ꯇꯧꯕꯗꯕꯨ ꯑꯩꯈꯣꯏꯅ ꯑꯩꯅ ꯍꯦꯟꯅ ꯑꯃꯨꯛ ꯈꯤꯇꯪ ꯈꯨꯠꯂꯣꯏꯕ ꯈꯔ ꯋꯥꯠꯂꯤꯁꯦ ꯑꯈꯣꯏꯒꯤ
ꯃꯩꯇꯩ ꯃꯌꯦꯛꯇ ꯏꯌꯦꯕ ꯃꯩꯇꯩ ꯃꯌꯦꯛꯁꯦ ꯈꯨꯠ ꯈꯤꯇꯪ ꯇꯞꯄꯦꯕꯀꯣ ꯍꯥꯏꯕꯗꯤ ꯌꯥꯝ ꯍꯩꯕ ꯀꯨꯏꯗ꯭ꯔꯤꯕꯅꯤꯅ ꯑꯩꯖꯦ ꯕꯦꯡꯒꯥꯂꯤ ꯕꯥꯏꯔ ꯃꯔꯣꯜ ꯃꯌꯦꯛꯇ ꯏꯕ ꯑꯣꯏꯇꯥꯔꯗꯤ ꯑꯩꯍꯦꯛꯇ ꯌꯥꯝ ꯊꯨꯅ ꯂꯣꯏꯕ ꯉꯝꯗꯧꯕꯥ ꯃꯩꯇꯩ ꯃꯌꯦꯛꯁꯦ ꯇꯞꯅꯕ ꯈꯣꯠꯅꯕꯒ ꯁꯨꯝ ꯈꯪꯕꯖꯦ ꯈꯪꯗꯤ ꯈꯪꯉꯒꯁꯨ ꯈꯔ ꯇꯞꯄꯤꯕꯅꯤꯅꯥ ꯃꯇꯝ ꯆꯪꯕꯗꯣ ꯄ꯭ꯔꯃꯥꯟꯅꯦ ꯍꯧꯖꯤꯛꯁꯦ ꯑꯩ ꯕꯦꯡꯒꯣꯂꯤꯗ ꯃꯤ ꯃꯃꯤꯡ ꯑꯩ ꯏꯁꯥꯒꯤ ꯃꯤꯡ ꯏꯖꯕꯒ ꯃꯩꯇꯩ ꯃꯌꯦꯛꯇ ꯏꯕꯒ ꯌꯥꯝ ꯄ꯭ꯔꯃꯥꯟ ꯅꯦꯀꯣ ꯑꯃꯅ ꯃꯤꯅꯤꯠ ꯑꯃ ꯆꯪꯕ ꯃꯇꯝꯗꯅꯦ ꯑꯃꯅ ꯁꯦꯀꯦꯟ ꯃꯉꯥ ꯁ꯭ꯋꯥꯏꯗ ꯂꯣꯏꯕ ꯉꯝꯃꯦꯕ ꯌꯥꯝ ꯊꯨꯕꯗꯣ ꯑꯗꯨꯅ ꯌꯦꯡꯉꯨꯅꯦ ꯃꯩꯇꯩ ꯃꯌꯦꯛꯁꯦ ꯈꯤꯇꯪ ꯇꯞꯄꯛꯑꯕꯅꯤꯅ ꯀꯩꯅꯣ ꯇꯧꯋꯦ ꯍꯪꯉꯛꯏꯕ ꯀꯣꯏꯁꯟ ꯈꯨꯗꯤꯡꯃꯛꯇꯣ ꯑꯗꯨꯝ ꯍꯣꯏ ꯑꯅꯝꯕꯅꯗꯤ ꯈꯪꯉꯦ ꯇꯧꯕꯇꯕꯨ ꯈꯨꯠ ꯈꯤꯇꯪ ꯇꯞꯄꯦꯅꯦ ꯇꯞꯈꯤꯕꯒꯤ ꯃꯇꯝ ꯂꯣꯏꯕꯅ ꯍꯥꯜꯂꯛꯇꯅ ꯀꯣꯏꯁꯟ ꯑꯅꯤ ꯑꯍꯨꯝꯗꯤ ꯍꯨꯟꯇꯣꯛꯑꯝꯃꯤ ꯈꯔ ꯀꯩꯅꯣ ꯄꯨꯂꯞ ꯐꯨꯟ ꯃꯥꯛꯇꯤ ꯇꯧꯔꯝ ꯗ꯭ꯔꯦ ꯈꯤꯇꯪ ꯍꯥꯏꯕꯗꯤ ꯀꯩꯅꯣ ꯇꯧꯋꯦ ꯍꯥꯏꯕ ꯑ ꯀꯣꯏꯁꯟ ꯍꯣꯏ ꯀꯣꯏꯁꯟ ꯑꯃ ꯑꯅꯤꯗꯤ ꯍꯨꯟꯇꯣꯛꯑꯝꯃꯦ ꯍꯥꯏꯇꯥꯔꯦ ꯍꯥꯏꯕꯗꯤ ꯑꯗꯨꯅ ꯅꯪꯒ ꯗꯧꯗꯣ ꯈꯨꯠ ꯇꯞꯄꯗꯨꯅ ꯎꯄꯥꯏ ꯂꯩꯇꯕ
ꯑꯗꯨꯝ ꯈꯪꯕ ꯄꯣꯠꯇꯤ ꯑꯣꯏꯗꯣꯏꯔꯥ ꯅꯠꯇ꯭ꯔꯒ ꯈꯪꯗꯕꯩ ꯍꯨꯟꯗꯣꯛꯑꯝꯕꯗꯤ ꯅꯠꯇꯦꯕꯀꯣ
ꯑꯈꯪꯕꯅꯦ ꯑꯈꯪꯕ ꯑꯃ ꯌꯥꯎꯋꯦ ꯑꯗꯒꯤ ꯍꯥꯏꯐꯦꯠ ꯈꯪꯉꯒꯁꯨ ꯍꯥꯏꯐꯦꯠ ꯈꯪꯕ ꯌꯥꯝ ꯀꯥ ꯍꯦꯟꯅꯗꯤ ꯈꯪꯗꯕ ꯁꯥꯖꯤꯜꯂꯒ ꯏꯕꯗꯤ ꯌꯥꯗꯧꯕ ꯑꯗꯨ ꯑꯃꯅ ꯄꯨꯔꯥ ꯑꯈꯪꯕ ꯑꯣꯏꯕ ꯑꯗꯨꯒ ꯈꯨꯠꯇꯣ ꯈꯤꯇꯪꯅꯦ ꯑꯩ ꯍꯥꯏꯖꯤꯅꯤ ꯖꯔ ꯈꯨꯠ ꯆꯠꯂꯒ ꯌꯥꯝ ꯊꯨꯅ ꯏꯕ ꯑꯣꯏ ꯇꯥꯔꯗꯤ ꯕꯤꯌꯥ ꯇꯧꯕ ꯑꯗꯨꯒ ꯇꯞꯈ꯭ꯔꯕꯅꯤꯅ ꯑꯗꯣ ꯀꯩꯅꯣꯕꯨꯗꯤ ꯍꯦꯜꯂꯦ ꯄꯥꯁꯄꯨꯗꯤ ꯌꯥꯝ ꯁꯥꯡꯅ ꯍꯦꯟꯇꯣꯛꯑꯦꯗ ꯑꯗꯨꯒꯤꯗꯤ ꯑꯗꯨꯗ ꯁꯨꯝ ꯅꯨꯡꯉꯥꯏꯇꯕꯗꯨꯗ ꯑꯩ ꯈꯛꯇꯗꯤ ꯅꯠꯇꯦ ꯑꯩꯈꯣꯏꯒꯤ ꯏꯃꯥꯟꯅꯕꯁꯤꯡꯁꯨ ꯑꯗꯨꯝ ꯍꯨꯟꯗꯣꯛꯅꯔꯝꯕ ꯌꯥꯎꯋꯤ ꯑꯗꯩ ꯐꯨꯨꯜ ꯇꯧꯔꯝꯕ ꯃꯤ ꯌꯥꯎꯏ ꯑꯃꯒ ꯑꯃꯒ ꯃꯥꯟꯅꯗ꯭ꯔꯦ ꯑꯗꯨꯗꯤ ꯑꯗꯨꯢ ꯍꯦꯛ ꯂꯣꯏꯕ ꯊꯣꯛꯂꯛꯄꯗꯅꯦꯕ ꯅꯣꯡꯁꯤ ꯍꯦꯛꯇ ꯄꯨꯡꯈꯥꯏꯃꯨꯛꯁꯦ ꯍꯦꯛꯇ ꯅꯣꯡꯁꯦ ꯀꯟꯅ ꯆꯨꯔꯒ ꯁꯨꯡꯂꯦꯞ ꯂꯦꯞꯇ꯭ꯔꯕ ꯑꯗꯨꯒ ꯃꯤꯅꯗꯤ ꯊꯥꯖꯗ꯭ꯔꯕ ꯐꯣꯟ ꯇꯧꯔꯛꯄꯗ ꯑꯁ ꯑꯩꯈꯣꯏꯔꯣꯝꯗ ꯅꯨꯡꯁꯥ ꯌꯥꯝ ꯀꯟꯅ ꯊꯣꯛꯏ ꯀꯩꯝ ꯇꯧꯗꯦ ꯀꯩꯝ ꯇꯧꯗꯦ ꯅꯣꯏꯗꯣ ꯀꯩ ꯅꯣꯢ ꯀꯩꯅꯣꯅ ꯍꯥꯏꯕꯗꯤ ꯍꯧꯖꯤꯛꯁꯦ ꯅꯣꯡ ꯆꯨꯕꯁꯦ ꯖꯒꯥ ꯑꯃꯒ ꯖꯒꯥ ꯑꯃꯒꯁꯨ ꯁꯨꯛꯃꯥꯟ ꯃꯥꯟꯅꯗꯦꯕ ꯈꯔꯑꯃꯅ ꯆꯨꯔꯞ ꯈꯔ ꯑꯃꯅ ꯆꯨꯗꯕ ꯌꯥꯎꯋꯤꯗꯅ ꯑꯗꯨꯗꯣ ꯃꯣꯏ ꯈꯪꯗꯕ ꯑꯗꯨ ꯍꯜꯂꯛꯑꯦ ꯑꯗꯨꯒ ꯍꯛꯆꯥꯡꯁꯦ ꯈꯤꯇꯪ ꯆꯣꯠꯂꯦ ꯑꯗꯨ ꯍꯦꯛ ꯍꯜꯂꯛꯄꯒ ꯊꯕꯛ ꯃꯆꯥ ꯑꯃꯅꯤ ꯂꯣꯏꯁꯤꯜꯂꯝꯃꯦ ꯌꯨꯝ ꯌꯧꯕꯒ ꯑꯗꯨꯒ ꯄꯣꯊꯥꯔꯝꯃꯤꯅꯤꯗ ꯁꯨꯝ
ꯍꯣꯏꯅꯦ ꯑꯗꯨꯅꯤꯅꯦ ꯇꯧꯔꯤꯁꯦ ꯍꯥꯏꯗꯤ ꯅꯣꯏꯔꯣꯝ ꯆꯨꯕꯗꯣ ꯑꯩꯈꯣꯏꯔꯣꯝꯗ ꯆꯨꯗꯦ ꯊꯥꯖꯗꯕꯗꯣ ꯑꯩꯅ ꯅꯍꯥꯟꯃꯨꯛ ꯁꯋꯥꯏꯕꯧꯗ ꯑꯩ ꯊꯕꯛ ꯍꯜꯂꯛꯄ ꯀꯥꯟꯗ ꯖꯒꯥꯁꯤ ꯑꯗꯨꯝ ꯌꯥꯝ ꯂꯥꯅꯕ ꯅꯠꯇꯦꯕꯀꯣ ꯑꯗꯨꯝ ꯀꯤꯂꯣꯃꯤꯇꯔ ꯑꯃꯐꯥꯎ ꯐꯥ ꯐꯔꯝꯃꯣꯏ ꯀꯩꯅꯣꯝ ꯍꯥꯏꯗꯤ ꯃꯤꯇ꯭ꯔ ꯆꯧꯉꯥ ꯆꯥꯇ꯭ꯔꯨꯛꯀꯤ ꯋꯥꯔꯤꯅꯦꯕ ꯖꯒꯥ ꯑꯃꯅ ꯍꯦꯛꯇ ꯅꯣꯡ ꯁꯦ ꯑ ꯀꯣꯔꯣꯏꯕꯤ ꯆꯨꯕꯗꯗꯨꯗ ꯊꯪꯅꯕ ꯀꯩꯅꯣꯁꯤꯗꯅ ꯍꯦꯛꯇ ꯑꯅꯤꯁꯤꯗ ꯇꯣꯉꯥꯟ ꯇꯣꯉꯥꯟ ꯂꯝ ꯃꯥꯟꯅ ꯃꯥꯟꯕꯒꯤꯀꯣ ꯑꯗꯨ ꯇꯧꯔꯒ ꯉꯁꯥꯏ ꯍꯦꯛꯇ ꯌꯛ ꯂꯥꯎꯒꯩ ꯁꯥꯔꯝꯕꯅꯤ ꯑꯩꯅ ꯀꯩꯅꯣ ꯇꯧꯋꯤꯁꯤꯕꯣ ꯅꯣꯡꯁꯤꯕꯨ ꯍꯟ ꯍꯖꯤꯛ ꯃꯇꯝ ꯌꯧꯔꯛ ꯇꯥꯔꯒꯗꯤ ꯄꯨꯝ ꯃꯅꯤꯄꯨꯔ ꯄꯨꯝꯕꯒꯤ ꯑꯣꯏꯅ ꯄꯨꯂꯞ ꯆꯨꯔꯝꯕꯗꯣ ꯍꯥꯏꯗꯤ ꯑꯦꯁ ꯁꯤꯒꯤ ꯀꯨꯝꯒꯤ ꯅꯣꯡ ꯂꯥꯛꯑꯦꯒ ꯍꯥꯏꯔꯒ ꯖꯒꯥ ꯖꯒꯥ ꯄꯨꯝꯅꯃꯛꯀꯤ ꯈꯥꯏꯗꯣꯛꯇꯕꯤꯗ ꯄꯨꯂꯞ ꯄꯨꯔꯒ ꯂꯥꯛꯑ ꯂꯣꯏ ꯆꯨꯔꯝ ꯍꯣꯏ ꯑꯗꯨꯃꯥꯏ ꯇꯧꯕꯗꯣ ꯑꯣꯏꯗꯕꯅꯤꯅ ꯍꯧꯖꯤꯛꯇꯤ ꯗꯤ ꯂꯧꯁꯤꯡꯗꯁꯨ ꯉꯥꯏꯔꯦꯗꯅ ꯃꯄꯥ ꯄꯥꯛ ꯈꯔ ꯑꯃ ꯀꯪꯉꯅꯤ ꯈꯔ ꯑꯃ ꯏꯁꯤꯡ ꯂꯩꯔꯅꯤ ꯐꯖꯅ ꯇꯨꯡꯉꯒ ꯂꯩꯕ ꯉꯝꯗꯦꯕ ꯇꯥꯔ ꯂꯥ ꯍꯥꯏꯔꯁꯨ ꯇꯥꯕ ꯅꯠꯇꯕ ꯇꯧꯔꯤꯁꯤꯕꯣꯕ ꯑꯗꯨꯝ ꯊꯕꯛ ꯆꯠꯂꯝꯗꯥꯏ ꯈꯔ ꯌꯦꯠꯄꯒꯤꯒꯨꯝꯕ ꯇꯥꯕꯒꯨꯝꯕ ꯑꯃ ꯑꯣꯏꯕ ꯍꯧꯖꯤꯛ ꯍꯧꯖꯤꯛ ꯃꯇꯝ ꯇꯥꯕ ꯌꯥꯕ ꯃꯇꯝ ꯑꯣꯢꯔꯦ ꯏꯀꯪ ꯊꯣꯛꯇꯣꯏꯔ ꯍꯥꯏꯅꯔꯕꯅꯦ ꯍꯨꯖꯤꯛ ꯇꯥꯔꯛꯇꯕꯒꯤ ꯍꯥꯏꯕꯗꯤ ꯍꯧꯖꯤꯛ ꯃꯇꯝꯁꯦ ꯑꯗꯨꯝ ꯅꯣꯡꯁꯦ ꯁꯨꯡꯂꯦꯞ ꯂꯦꯞꯇꯅ ꯑꯗꯨꯝ ꯍꯥꯏꯗꯤ ꯀꯩꯅꯣ ꯒꯨꯝꯕ ꯑ ꯅꯨꯃꯤꯠ ꯃꯔꯤꯅꯤ ꯃꯉꯥꯅꯤꯒ ꯇꯥꯕ ꯃꯇꯝꯗꯣ ꯍꯥꯏꯗꯤ ꯏꯁꯤꯡ ꯂꯩꯅꯕ ꯇꯥꯕ ꯃꯇꯝꯗ ꯑꯣꯏꯔꯕꯅꯦꯕ ꯇꯥꯟꯅꯗꯕꯁꯤꯗ ꯀꯣ ꯂꯧꯃꯤ ꯃꯌꯥꯝꯁꯦ ꯂꯣꯏ ꯄꯥꯈꯠꯅꯔꯕꯅꯤꯅ ꯇꯧꯔꯤꯁꯦ
ꯃꯥꯅꯦ ꯑꯣꯏꯌꯦ ꯑꯩꯈꯣꯏꯒꯤ ꯖꯨꯟ ꯖꯨꯂꯥꯏꯁꯦ ꯑꯩꯈꯣꯏꯒꯤ ꯅꯣꯡꯖꯨꯊꯥ ꯍꯥꯏꯕꯗꯤ ꯅꯣꯡꯖꯨꯊꯥꯒ ꯑꯗꯒꯤ ꯑꯩꯈꯣꯏꯒꯤ ꯂꯧꯔꯣꯛ ꯄꯟꯊꯥꯁꯦ ꯑꯣꯏꯔꯕꯅꯦꯕ ꯌꯥꯝ ꯁꯦꯡꯅ ꯍꯥꯏꯔꯒꯗꯤ ꯑꯗꯨꯒ ꯑꯩꯈꯣꯏꯒꯤ ꯍꯟꯗꯛꯁꯦ ꯈꯔ ꯀꯟꯅ ꯆꯥꯡ ꯅꯥꯏꯅ ꯆꯨꯔꯛꯑꯒ ꯂꯧꯕꯨꯛꯀꯤ ꯏꯁꯤꯡꯁꯤ ꯐꯅ ꯂꯩꯔꯀꯥꯟꯗ ꯑꯩꯈꯣꯏ ꯈꯣꯏꯕ ꯈꯣꯠꯄ ꯁꯦꯝꯕ ꯁꯥꯕ ꯂꯣꯏ ꯌꯥꯔꯕꯅꯦꯕ ꯍꯧꯖꯤꯛꯁꯤ ꯍꯧꯖꯤꯛ ꯑꯩꯈꯣꯏꯔꯣꯝꯗ ꯍꯧꯖꯤꯛ ꯍꯧꯖꯤꯛ ꯂꯧꯕꯨꯛ ꯏꯁꯤꯡ ꯁꯨꯡꯂꯩ ꯂꯩꯇ꯭ꯔꯤ ꯉꯥꯏ ꯈꯤꯇꯪ ꯂꯩꯕ ꯖꯒꯥ ꯑꯃꯈꯛ ꯌꯥꯎꯋꯦ ꯈꯔ ꯀꯨꯠ ꯑꯈꯣꯢꯒꯤ ꯑꯇꯩꯗꯤ ꯁꯨꯀꯪ ꯂꯩꯍꯧꯗ꯭ꯔꯦ ꯑꯗꯨꯅ ꯁꯨꯃꯥꯏꯅ ꯇꯧꯔ ꯈꯔ ꯆꯣꯟꯗꯔ ꯇꯔꯛꯇ꯭ꯔꯒꯗꯤ ꯁꯨꯝ ꯂꯧꯁꯤꯡ ꯎꯕ ꯈꯣꯠꯄꯗꯁꯨ ꯐꯔꯛ ꯇꯥꯔꯛꯇꯨꯏꯅꯤ ꯑꯗꯨꯒ ꯑꯃꯨꯛ ꯀꯩꯅꯣꯗꯁꯨ ꯑꯃꯨꯛ ꯑꯩꯈꯣꯏꯗꯤ ꯏꯁꯤꯡꯁꯦ ꯆꯣꯟꯅ ꯅꯣ ꯑ ꯥꯒꯤ ꯆꯥꯡ ꯅꯥꯏꯅ ꯇꯥꯔꯛꯇ꯭ꯔꯒꯗꯤ ꯑꯗꯨꯝ ꯑꯍꯣꯡꯕꯁꯦ ꯂꯥꯛꯀꯅꯦꯕ ꯏꯁꯤꯡ ꯇꯥꯡꯕ ꯈꯣꯠꯄ ꯋꯥꯕ ꯑꯗꯩ ꯃꯍꯩ ꯃꯔꯣꯡꯗꯁꯨ ꯐꯔꯛ ꯇꯥꯕ ꯂꯧꯁꯤꯡꯗꯁꯨ ꯅꯠꯇ꯭꯭ꯔꯥ
ꯃꯥꯅꯤ ꯃꯥꯅꯤ ꯃꯥꯥꯏ ꯃꯇꯝ ꯃꯇꯝꯒꯤ ꯇꯥꯒꯗ ꯃꯇꯝ ꯃꯇꯝꯒꯤꯗꯣ ꯌꯧꯗ ꯇꯥꯔꯁꯨ ꯍꯌꯦꯡ ꯇꯝꯕ ꯉꯝꯕ ꯅꯠꯇꯦ ꯍꯧꯖꯤꯛ ꯊꯥꯔꯝꯗꯥꯏꯅ ꯏꯁꯤꯡ ꯂꯩꯇꯕ ꯏꯀꯪ ꯊꯣꯛꯄꯒꯤ ꯇꯥꯏꯞꯇ ꯋꯥꯅ ꯊꯥꯔꯅꯤ ꯑꯗꯨꯒ ꯍꯌꯦꯡ ꯂꯣꯛꯑꯝꯗꯥꯏꯅ ꯍꯦꯛꯇ ꯐꯨꯗꯤ ꯐꯨꯔꯒ ꯏꯆꯥꯎ ꯊꯣꯛꯄꯔ ꯒ꯭ꯌꯥꯟ ꯇꯥꯕꯖꯠ ꯅꯠꯇꯦꯗ ꯍꯧꯖꯤꯛꯀꯥꯟꯁꯤ ꯈꯪꯗꯦꯗ ꯍꯥꯏꯗꯤ ꯑꯗꯨꯝ ꯒ꯭ꯌꯥꯟ ꯃꯌꯥꯝꯗ ꯇꯥꯗ꯭ꯔꯦꯗ ꯑꯗꯨꯕꯨꯗꯤ ꯎ ꯋꯥꯁꯤꯗ ꯑꯌꯥꯝꯕ ꯂꯣꯏ ꯀꯣꯛꯊꯣꯛꯑꯒ ꯀꯣ ꯌꯨꯝ ꯌꯨꯝ ꯇꯥꯟꯅꯅꯕ ꯍꯣꯠꯅꯔꯛꯄꯗ ꯇꯧꯔꯤꯕ ꯃꯌꯥꯝꯁꯦ ꯑꯗꯒꯤ ꯎ ꯋꯥꯗꯒꯤ ꯁꯥꯔꯤꯕ ꯎ ꯎ ꯀꯥꯡꯊꯣꯟ ꯄꯨꯊꯣꯛꯅꯔꯛꯔꯤꯕ ꯎꯆꯥꯟ ꯃꯉꯥꯟ ꯑꯗꯒꯤ ꯂꯩꯔꯤꯕ ꯃꯌꯥꯝꯁꯦ ꯀꯥꯏꯗ ꯁꯥꯕꯅꯤ ꯃꯣꯏꯗꯒꯤꯗꯤ ꯑꯃꯨꯛ ꯂꯧꯗ꯭ꯔꯗꯤ ꯑꯗꯨꯅ ꯎ ꯑꯆꯧ ꯑꯆꯧꯕ ꯃꯌꯥꯝꯁꯦ ꯍꯦꯛꯇ ꯌꯥꯟꯊꯠ ꯌꯥꯟꯊꯠꯂꯒ ꯄꯨꯔꯤꯕ ꯃꯌꯥꯝꯁꯦ ꯎ ꯎ ꯅꯨꯡꯁꯨ ꯅꯨꯡꯉꯥꯏꯇꯦ ꯑꯗꯨꯁꯨ ꯈꯔ ꯑꯃꯗꯤ ꯑꯗꯨꯗꯨꯅ ꯃꯣꯏꯒꯤ ꯍꯥꯏꯗꯤ ꯆꯥꯛꯊꯥꯛ ꯑꯣꯏꯖꯔꯤꯕꯅꯦ ꯑꯗꯨ ꯌꯥꯎꯗ꯭ꯔ ꯇꯥꯔ ꯍꯥꯏꯗꯤ ꯁꯥꯔꯤꯕ ꯎꯄꯨ ꯀꯥꯡꯊꯣꯟ ꯃꯌꯥꯝꯁꯤꯗꯤ ꯀꯥꯏꯗꯩ ꯄꯨꯁꯤꯜꯂꯛ ꯀꯅꯤ ꯑꯗꯨꯅ ꯑꯍꯣꯡꯕꯁꯤ ꯑꯗꯨꯝ ꯅꯣꯡꯃ ꯅꯣꯡꯃꯒꯤ ꯁꯥꯔꯒꯅ ꯈꯪꯆꯥ ꯁꯥꯕꯁꯦ ꯍꯌꯦꯡ ꯅꯤꯡꯊꯝꯊꯥꯗ ꯏꯪꯉ ꯀꯥꯟꯗꯅ ꯍꯦꯛꯇ ꯍꯦꯛꯇ ꯍꯦꯛꯇ ꯌꯥꯎꯃꯩ ꯏꯪꯗꯣꯏꯅꯦꯕ ꯆꯤꯡꯁꯤꯜꯂꯛꯑꯒ ꯏꯪꯕꯤꯗꯣ ꯑꯗꯨꯃꯥꯏꯅ ꯑꯣꯏꯗꯣꯏꯅꯦꯕ ꯑꯗꯨꯅ ꯍꯥꯏꯗꯤ ꯅꯨꯡꯉꯥꯏ ꯂꯩꯕ ꯌꯥꯕꯗꯨ ꯑꯣꯏꯗ꯭ꯔꯦꯕ ꯍꯦꯟꯅ ꯀꯩꯅꯣ ꯑꯣꯏꯅ ꯇꯧꯕꯗꯣ ꯈꯪꯁꯥ ꯁꯥ ꯈꯪꯏꯪ ꯏꯕꯗꯣ ꯑꯗꯨꯃꯥꯏꯅ ꯇꯧꯔꯦꯕ ꯇꯧꯔꯤꯁꯦ
ꯃꯥꯥꯟꯅꯦꯍꯦ ꯑꯗꯒꯤ ꯍꯣꯏ ꯁꯨꯃꯥꯏꯅ ꯁꯨꯝ ꯎ ꯀꯩꯀꯩ ꯄꯨꯊꯣꯔꯛꯑꯒ ꯁꯨꯝ ꯑꯩꯈꯣꯏ ꯎꯄꯨ ꯀꯥꯡꯊꯣꯟ ꯎꯄꯨ ꯆꯠꯂꯛꯢꯕ ꯈꯣꯠꯂꯛꯏꯕꯁꯤꯗꯤ ꯎꯗꯤ ꯎꯖꯥꯎ ꯎꯖꯥꯎ ꯃꯌꯥꯝ ꯌꯥꯜꯂꯤꯅꯤꯗꯣ ꯆꯤꯡꯗ ꯑꯗꯣ ꯑꯩꯒꯤ ꯃꯣꯠꯇꯗꯤ ꯁꯨꯃꯥꯏꯅꯅꯦ ꯅꯦ ꯑꯩꯈꯣꯏꯒꯤ ꯌꯥꯟꯂꯤꯕ ꯀꯥꯡꯕꯨ ꯑꯃꯗꯤ ꯆꯤꯡ ꯁꯦꯟꯅꯔꯤꯕ ꯂꯩꯔꯤꯕꯁꯤꯡꯗꯣ ꯀꯩꯅꯣ ꯇꯧꯍꯟꯅꯤꯡꯉꯦ ꯍꯥꯏꯕꯗꯤ ꯑꯃ ꯌꯥꯟ ꯒ꯭ꯔꯁꯨ ꯑꯅꯤ ꯌꯥꯟꯈ꯭ꯔꯁꯨ ꯌꯥꯜꯂꯤꯕ ꯃꯁꯤꯡꯗꯣ ꯑꯗꯨꯗꯒꯤ ꯍꯦꯟꯅ ꯎꯁꯦ ꯐꯖ ꯐꯖꯕ ꯆꯥꯔꯖꯦ ꯂꯧꯔꯒ ꯑꯃ ꯌꯥꯟꯕ ꯃꯇꯝꯗ ꯇꯔꯥꯃꯨꯛ ꯍꯦꯟꯅ ꯑꯗꯨꯝ ꯃꯐꯝ ꯈꯨꯗꯤꯡꯒꯤ ꯐ ꯖꯒꯥ ꯖꯒꯥ ꯌꯦꯡꯉꯥ ꯐꯠ ꯊꯥꯖꯟꯕꯒꯤ ꯆꯥꯡꯁꯤꯅ ꯍꯟꯅ ꯊꯖꯟꯕ ꯑꯗꯨꯃꯥꯏꯅ ꯇꯧ ꯔꯗꯤ ꯈꯔꯖꯨ ꯀꯥꯟꯅꯔꯛꯀꯅꯤ ꯈꯜꯂꯤ ꯃꯇꯝ ꯈꯔꯒꯤ ꯇꯨꯡꯗꯗꯤ ꯅꯠꯇ꯭ꯔꯥ ꯍꯥꯏꯕꯗꯤ ꯑꯃ ꯌꯥꯟꯕꯗ ꯃꯉꯥ ꯊꯥꯖꯤꯟꯕ ꯗꯤ ꯃꯉꯥꯃꯨꯛ ꯌꯥꯝꯕꯗ ꯇꯔꯥ ꯀꯨꯟ ꯊꯥꯖꯟꯕ ꯎꯄꯥꯥꯝꯕꯤꯁꯦ ꯐꯖꯅ ꯃꯐꯝ ꯌꯦꯡꯉ ꯌꯦꯡꯉ ꯆꯥꯅ ꯑꯗꯨꯃꯥꯏꯅ ꯇꯧꯔꯗꯤ ꯈꯔ ꯈꯤꯇꯪ ꯇꯞꯄꯁꯨ ꯑꯗꯨꯝ ꯐꯅꯤ ꯈꯜꯂꯦ ꯍꯥꯏꯕꯗꯤ ꯌꯥꯟꯊꯠꯄꯗꯤ ꯃꯁꯤꯡ ꯍꯦꯟꯕ ꯊꯥ ꯕ ꯈꯣꯠꯄꯁꯤꯅ ꯌꯥꯎ ꯌꯥꯎꯔꯛꯇ꯭ꯔꯒꯗꯤ ꯍꯦꯟꯅ ꯀꯣꯛꯁꯜꯂꯛꯑꯒ ꯍꯦꯛꯇ ꯃꯍꯧꯁꯥꯒꯤ ꯀꯩꯅꯣꯁꯦ ꯑꯏꯤꯡ ꯑꯁꯥꯗꯒꯤ ꯃꯥꯒꯤ ꯀꯩꯅꯣꯁꯦ ꯑꯩꯈꯣꯏ ꯄ꯭ꯔꯀꯤꯇꯤꯒꯤ ꯂꯩꯔꯝꯕ ꯃꯥꯒꯤ ꯈꯜꯁꯦ ꯀꯥꯏꯔꯛꯀꯗꯣꯏꯅꯦ ꯍꯥꯏꯕ
ꯑꯗꯨꯃꯥꯏꯅ ꯇꯧꯔꯤꯁꯦ ꯑꯗꯨꯅꯦ ꯍꯥꯏꯗꯤ ꯎ ꯑꯃ ꯎꯖꯥꯎꯗꯨꯃ ꯍꯧꯔꯗꯤ ꯃꯥꯒꯤ ꯃꯄꯨꯡ ꯐꯥꯅ ꯍꯣꯠꯅꯕꯗ ꯆꯍꯤꯁꯤ ꯑꯃꯨꯛ ꯌꯥꯝꯗ꯭ꯔꯕ ꯇꯔꯥꯃꯉꯥ ꯀꯨꯟꯗꯤ ꯆꯪꯗꯣꯏꯅꯦ ꯑꯗꯨꯗꯤ ꯊꯥꯔꯦ ꯍꯥꯏꯇꯥꯥꯔꯒꯁꯨ ꯍꯥꯏꯗꯤ ꯈꯨꯗꯛ ꯈꯨꯗꯛꯇ ꯀꯩꯅꯣ ꯇꯧꯒꯗꯕ ꯑꯣꯏꯕꯗꯤ ꯅꯠꯇꯅ ꯎ ꯄꯥꯝꯕꯤ ꯑꯃꯅ ꯃꯄꯨꯡ ꯐꯥꯅ ꯍꯧꯔꯛ ꯄꯁꯦ ꯆꯍꯤ ꯃꯉꯥ ꯇꯔꯨꯛꯇꯤ ꯑꯗꯨꯝ ꯆꯪꯗꯣꯔꯕ ꯌꯥꯝ ꯍꯥꯏꯗꯤ ꯌꯥꯝ ꯆꯥꯎꯗ꯭ꯔꯃꯛꯁꯨ ꯃꯄꯨꯡ ꯐꯥꯕ ꯍꯥꯏꯕꯗꯣ ꯑꯗꯨꯝ ꯑꯣꯏꯄꯀꯥꯟ ꯑꯩꯅ ꯅꯍꯥꯟꯋꯥꯏ ꯑꯉꯥꯡ ꯑꯣꯏꯔꯤꯉꯩꯗ ꯊꯥꯕ ꯎꯗꯨ ꯀꯩꯁꯨ ꯌꯥꯝ ꯆꯥꯎꯕ ꯑꯣꯏꯗ꯭ꯔꯤꯕ ꯍꯥꯏꯕꯗꯤ ꯑꯗꯨꯝ ꯎ ꯎꯒꯤ ꯃꯈꯥꯕꯨꯗꯤ ꯍꯧꯗꯤ ꯄꯣꯜꯂꯣꯏ ꯑꯗꯨ ꯇꯥꯔꯁꯨ ꯍꯦꯛꯇ ꯃꯄꯨꯡ ꯐꯥꯅ ꯆꯥꯎꯕꯗꯨ ꯑꯣꯏꯗꯦꯕ ꯑꯩꯅ ꯊꯥꯔꯝꯕ ꯎꯆꯥꯟ ꯉꯥꯗꯨꯒꯁꯨ ꯑꯗꯩ ꯑꯩꯈꯣꯏ ꯕꯥ ꯍꯣꯢꯅꯁꯨ ꯊꯥꯔꯝꯕ ꯃꯣꯏꯅ ꯑꯉꯥꯡ ꯑꯣꯏꯔꯤ ꯀꯥꯟꯗ ꯄꯥꯈꯪ ꯑꯣꯏꯔꯀꯥꯟꯗ ꯊꯥꯕ ꯎ ꯆꯥꯟꯗꯣ ꯍꯣꯏ ꯆꯥꯎꯕꯩ ꯆꯥꯎꯔ ꯆꯥꯎꯔꯦ ꯍꯥꯏꯔꯁꯨ ꯑꯗꯨꯝ ꯑꯩꯈꯣꯏꯅ ꯀꯣꯠ ꯍꯣꯟꯕ ꯀꯥꯟꯗ ꯑꯗꯨꯝ ꯍꯥꯏꯗꯤ ꯀꯩꯁꯨ ꯌꯥꯝꯅ ꯆꯥꯎꯕ ꯈꯣꯠꯄ ꯑꯣꯏꯕꯗꯨ ꯑꯣꯏꯗ꯭ꯔꯤꯕ ꯍꯥꯏꯗꯤ ꯑꯗꯨꯝ ꯀꯩ ꯍꯥꯏꯅꯤ ꯃꯇꯝ ꯑꯗꯨꯝ ꯆꯪꯉꯦ ꯍꯥꯏꯕ ꯑꯗꯨ ꯊꯥꯔꯦ ꯍꯥꯏꯇꯥꯔꯁꯨ ꯑꯗꯨꯝ ꯈꯪꯗꯦꯗ ꯑꯗꯨꯝ ꯃꯇꯝ ꯆꯪ ꯈꯣꯠ ꯈꯔ ꯃꯇꯝ ꯈꯔ ꯂꯩꯔꯗꯤ ꯆꯞ ꯆꯥꯅ ꯑꯗꯨꯝ ꯍꯧꯈꯤꯗꯣꯏꯕ ꯑꯗꯣ ꯈꯪꯗꯦꯗ ꯒ꯭ꯌꯥꯟ ꯇꯥꯗꯦ ꯊꯥꯔꯤꯕ ꯊꯥꯔꯅꯤ ꯊꯥꯖꯤꯜꯂꯝꯃꯤ ꯇꯧꯔꯤ ꯃꯌꯥꯝꯁꯦ ꯃꯃꯤꯡꯒꯤ ꯐꯣꯇꯣ ꯈꯔ ꯀꯥꯞꯄꯝꯃꯦ ꯊꯥꯔꯝꯃꯅꯤ ꯆꯠꯈ꯭ꯔꯅꯤ ꯁꯦꯟꯕꯔꯥ ꯁꯦꯟ ꯃꯔꯨ ꯑꯣꯢꯅ ꯁꯟꯅ ꯀꯩꯅ ꯑꯗꯨꯝ ꯆꯪꯉꯒ ꯆꯥꯕ ꯈꯣꯠꯄ ꯇꯧꯔꯒ ꯑꯗꯨꯝ ꯃꯥꯡꯈ꯭ꯔꯅꯤ ꯑꯗꯨꯅ ꯇꯧꯔꯤꯁꯦ ꯒ꯭ꯌꯥꯟ ꯃꯦꯟ ꯑꯃ ꯇꯥꯗꯦꯗ
ꯃꯥꯅꯦ ꯃꯌꯦꯛ ꯀꯤꯗꯤ ꯑꯗꯨꯃꯥꯏꯅ ꯎ ꯆꯥꯔꯥ ꯅꯨꯃꯤꯠꯇ ꯑꯩꯈꯣꯏꯒꯤ ꯑꯗꯨꯒꯤ ꯎ ꯆꯥꯔꯥ ꯊꯥꯈꯤꯕ ꯃꯌꯥ ꯃꯌꯥꯝꯁꯦ ꯀꯩꯅꯣ ꯇꯧꯒꯗꯕꯅꯦ ꯍꯣꯏ ꯐꯣꯇꯣꯗꯕꯨꯗꯤ ꯍꯦꯛꯇ ꯅꯨꯃꯤꯠ ꯅꯨꯃꯤꯇꯨꯒꯤ ꯃꯥꯜꯍꯜꯂꯝꯃꯦ ꯑꯗꯨꯒꯤ ꯑꯣꯜꯂꯛꯄꯗ ꯍꯞꯇꯥꯗꯅꯤ ꯈꯪꯗꯦ ꯊꯥ ꯃꯈꯥꯏꯗꯅꯤ ꯈꯪꯗꯦ ꯊꯥꯗꯅꯤ ꯈꯪꯗꯅꯤ ꯍꯣꯏ ꯅꯧꯔꯤꯉꯩꯗꯕꯨꯗꯤ ꯈꯔ ꯆꯠꯄꯤ ꯏꯁꯤꯡ ꯈꯔ ꯌꯦꯡꯁꯤꯜ ꯂꯦꯗꯅ ꯑꯗꯨꯒ ꯊꯥ ꯑꯃ ꯑꯅꯤ ꯕꯨꯛꯇꯤ ꯌꯦꯡꯁꯤꯜꯂꯗꯤ ꯐꯗꯧꯅꯦ ꯑꯗꯨꯒ ꯃꯥꯒꯤ ꯁꯝꯕꯜꯗꯨ ꯄꯤꯛꯅꯕꯕꯨ ꯈꯥꯔꯁꯨ ꯆꯥꯎꯅꯕꯨ ꯀꯩꯅꯣ ꯈꯥꯔ ꯈꯔꯁꯨ ꯁꯨꯝ ꯁꯥ ꯁꯟꯅ ꯆꯥꯕ ꯂꯥꯝꯕ ꯐꯪꯗꯅꯕ ꯃꯑꯣꯡꯗ ꯊꯝꯕꯤꯔꯒꯗꯤ ꯇꯧꯗꯧꯅꯦ ꯍꯧꯖꯤꯛꯇꯤ ꯊꯥꯔꯝꯃꯦ ꯍꯥꯏꯔꯒ ꯐꯣꯇꯣ ꯀꯥꯞꯄ ꯊꯒꯠꯈ꯭ꯔꯦ ꯍꯤꯡꯍꯧꯕ꯭ꯔꯥ ꯆꯪꯍꯧ ꯄ꯭ꯔꯖꯨ ꯈꯪꯗꯦ ꯇꯧꯔꯤꯁꯤꯕꯣ ꯍꯧꯖꯤꯛꯀꯥꯟꯁꯦ
ꯅꯪ ꯍꯜꯂꯛꯄꯗꯤ ꯀꯩ ꯀꯩꯥ ꯆꯥꯕ ꯈꯣꯠ ꯇꯧꯔꯒꯦ ꯁꯨꯝ ꯍꯂꯛꯄꯗꯉꯥꯏ ꯄꯣꯊꯥꯔꯦꯗ ꯀꯩ ꯀꯩꯝ ꯆꯥꯔꯣꯏꯗ꯭ꯔꯥ ꯆꯥꯛ ꯈꯨꯝꯕꯗꯤ ꯂꯥꯝꯕ ꯈꯣꯠꯄ ꯇꯧꯗꯕ꯭ꯔꯥ
ꯑꯩꯁꯦ ꯋꯦꯠꯁꯦ ꯃꯨꯛ ꯈꯤꯇꯪ ꯍꯛꯆꯥꯡꯒꯤ ꯑꯔꯨꯝꯕꯁꯦ ꯈꯤꯇꯪꯁꯨ ꯍꯦꯟꯒꯠꯄ ꯍꯣꯏ ꯑꯗꯣ ꯌꯥꯝ ꯆꯥꯔꯔꯣꯏꯒꯦ ꯁꯨꯝ ꯈꯤꯇꯪ ꯆꯥꯕ ꯊꯛꯄ ꯄꯁꯤ ꯌꯦꯡꯉꯒ ꯍꯟꯊꯅꯕꯅ ꯇꯧꯕꯅꯦ ꯑꯗꯨ ꯇꯧꯕꯗꯕꯨ ꯑꯁꯨꯃꯥꯏꯅ ꯆꯠꯂꯨꯕꯅꯤꯅ ꯏꯁꯥꯁꯦ ꯄꯠꯊꯕꯩ ꯂꯥꯛꯊ ꯑꯣꯏ ꯁꯨꯝ ꯀꯩꯅꯣꯝ ꯆꯥꯅꯤꯡꯕꯗꯤ ꯐꯥꯎꯋꯦꯕ ꯑꯗꯨꯗ ꯑ ꯑꯩꯁꯦ ꯆꯥꯗ꯭ꯔꯁꯨ ꯆꯥꯗ꯭ꯔꯁꯨ ꯈꯟꯗꯤ ꯈꯜꯂ ꯂꯥꯛꯑꯦ ꯑꯗꯣ ꯌꯨꯝꯁꯤꯗ ꯍꯦꯛ ꯀꯩꯗꯧꯏꯋꯦꯕꯨ ꯆꯥꯔꯣꯏ ꯈꯜꯂꯝꯕꯅꯦ ꯆꯥꯛ ꯈꯔ ꯂꯩꯔꯝꯃꯦ ꯑꯗꯨꯗ ꯑꯩꯈꯣꯏ ꯏꯌꯥꯝꯕꯅ ꯑꯂꯨ ꯀꯥꯡꯉꯧ ꯇꯧꯋꯦꯅ ꯂꯩꯔꯝꯃꯦꯕ ꯅꯨꯡꯊꯤꯜꯗꯁꯨ ꯃꯣꯏ ꯆꯥꯕꯒꯤ ꯑꯗꯨꯗ ꯑꯗꯨꯝ ꯃꯣꯏꯁꯨ ꯑꯗꯨꯝ ꯈꯤꯇꯪ ꯌꯥꯝꯅ ꯉꯥꯎꯔꯝꯕ ꯅꯠꯇꯦ ꯉꯁꯥꯏꯁꯦ ꯈꯔ ꯀꯩꯅꯣꯗ ꯑꯩꯈꯣꯏꯒꯤ ꯑ ꯈꯥꯡꯗ ꯈꯔ ꯂꯩꯔꯝ ꯍꯥꯏꯇꯥꯔꯦ ꯑꯗꯨ ꯂꯣꯏꯅꯃꯛꯇꯤ ꯅꯠꯇꯕꯤꯗ ꯈꯔ ꯂꯧꯊꯣꯛꯑꯦ ꯑꯗꯨ ꯆꯥꯛꯇꯣ ꯈꯤꯇꯪ ꯂꯧꯊꯣꯛꯑꯒ ꯑꯗꯨꯝ ꯃꯆꯥ ꯑꯃ ꯈꯤꯇꯪ ꯉꯥꯏꯍꯥꯛꯇꯪ ꯌꯥꯝ ꯌꯥꯝꯗꯕꯤꯗ ꯍꯥꯏꯕ ꯇꯥꯔꯦ ꯁꯨꯝ ꯈꯔ ꯑꯣꯢ ꯁꯨꯝ ꯆꯔꯥ ꯋꯥꯟ ꯕꯣꯏ ꯀꯩꯕꯣꯏ ꯆꯥ ꯆꯥꯊꯣꯛꯈ꯭ꯔꯦ
ꯑꯣ ꯐꯔꯦ ꯐꯔꯦ ꯑꯩꯁꯨ ꯍꯜꯂꯛꯄ ꯆꯥꯛ ꯂꯥꯝꯃꯝꯗꯅ ꯉꯁꯥꯏꯗꯨ ꯍꯣꯏꯕꯦ ꯍꯣꯕꯦ ꯇꯧꯕꯒꯤ ꯊꯕꯛ ꯆꯠꯂꯨꯕꯒꯤꯀꯣ ꯍꯋꯥꯏ ꯑꯁꯥꯡꯕꯤ ꯀꯥꯡꯁꯣꯏ ꯆꯥ ꯊꯣꯡꯉꯦꯈꯣꯏ ꯍꯜꯂꯛꯄꯗ ꯆꯥ ꯈꯛꯇꯪ ꯂꯩꯔꯝꯃꯦ ꯏꯟꯖꯥꯡꯗꯨꯁꯨ ꯀꯃꯥꯏꯅ ꯍꯣꯔꯦꯟ ꯅꯨꯡꯗꯥꯡꯒꯤ ꯆꯥꯗꯧ ꯃꯥꯟꯗ꯭ꯔꯦꯅ ꯍꯨꯟꯗꯣꯛꯈꯤ ꯂꯩꯔꯝꯃꯦ ꯑꯩ ꯁꯥꯎꯅꯤꯡꯕꯗꯨꯗ ꯉꯥꯔꯤꯗꯣ ꯈꯔ ꯌꯥꯝ ꯀꯣꯛ ꯉꯧꯁꯤꯜꯂꯦ ꯑꯗꯨꯒ ꯑꯃꯨꯛ ꯇꯧꯔꯒ ꯃꯦꯠꯂꯒ ꯆꯥꯛ ꯆꯥꯔꯦꯗ ꯉꯥ ꯑꯃꯁꯨ ꯂꯩꯔꯝꯃꯦ ꯑꯗꯨ ꯇꯧꯔꯣꯑꯣ ꯆꯥꯛꯂꯥꯑꯃꯩ ꯑꯗꯨꯝ ꯍꯥꯎꯅ ꯆꯥꯈ꯭ꯔꯦꯗ
ꯎꯝ ꯀꯩ ꯏꯟꯁꯥꯡ ꯆꯥꯒꯦ ꯑꯌꯨꯛꯇꯤ ꯉꯁꯤꯒꯤ ꯃꯊꯦꯜ
ꯉꯁꯤꯗꯤ ꯍꯋꯥꯏ ꯑꯁꯥꯡꯕꯤꯗꯣ ꯀꯩꯅꯣ ꯇꯧꯔꯦ ꯑꯗꯨ ꯉꯥꯔꯥꯡ ꯉꯥ ꯑꯇꯥꯎꯕ ꯈꯔ ꯂꯩꯕꯀꯣ ꯉꯥ ꯑꯇꯥꯎꯕ ꯃꯆꯦꯠ ꯃꯆꯦꯠ ꯊꯛꯆꯤꯜꯂꯦ ꯑꯦ ꯑꯗꯨꯒ ꯍꯣꯏ ꯃꯤꯗꯤ ꯀꯥꯍꯦꯟꯅ ꯆꯥꯟꯅꯗꯕꯅꯤ ꯍꯋꯥꯏ ꯑꯁꯥꯡꯕꯤꯁꯦ ꯁꯦ ꯑꯩꯈꯣꯏꯔꯣꯝꯗꯅ ꯍꯋꯥꯏ ꯁꯥꯡꯕꯁꯦ ꯀꯥꯡꯁꯨꯣꯏ ꯑꯗꯨꯝ ꯌꯥꯝ ꯆꯥꯏꯑꯕ ꯑꯗꯨꯝ ꯉꯥ ꯆꯥꯛ ꯐꯖꯅ ꯊꯥꯛ ꯇꯔꯗꯤ ꯉꯥꯔꯤ ꯉꯥꯇꯥꯏ ꯑꯗꯨꯝ ꯐꯖꯅ ꯆꯥꯡ ꯅꯥꯏꯅ ꯊꯥꯛ ꯇꯥꯔꯒꯗꯤ ꯑꯗꯨꯝ ꯍꯥꯎꯕꯗꯣ
ꯎꯝ ꯀꯩꯁꯨ ꯇꯧꯗꯕꯅꯤ ꯆꯥꯕ ꯌꯥꯕꯅꯦ ꯑꯩꯈꯣꯏꯁꯨ ꯑꯗꯨꯝ ꯆꯥꯏ ꯆꯥꯁꯨ ꯆꯥꯏ ꯑꯗꯒꯤ ꯑꯃꯨꯛ ꯀꯥꯡꯉꯧꯁꯨ ꯇꯧꯔꯦ ꯑꯗꯩ ꯀꯣꯠꯂꯒꯁꯨ ꯑꯗꯨꯝ ꯆꯥꯏ ꯁꯤꯡꯖꯨꯗꯁꯨ ꯑꯗꯨꯝ ꯍꯥꯞꯄꯤꯌꯦ ꯄꯣꯡ ꯍꯋꯥꯏ ꯑꯗꯒꯤ ꯑꯗꯨꯗꯣ ꯍꯋꯥꯏ ꯑꯁꯥꯡꯕꯤ ꯃꯌꯥꯝꯁꯦ ꯑꯩꯈꯣꯏꯒꯤꯅ ꯉꯁꯤꯁꯦ ꯁꯒꯣꯜꯁꯦꯟꯁꯨ ꯇꯥꯁꯟꯕ ꯑꯗꯒꯤ ꯑꯦꯀꯥꯗꯁꯤ ꯅꯨꯃꯤꯠꯁꯨ ꯇꯥꯁꯟꯕꯒꯤ ꯀꯣꯕꯤ ꯁꯥꯛ ꯀꯣꯕꯤ ꯁꯥꯛ ꯑꯃ ꯇꯧꯔꯦ ꯑꯗꯨꯒ ꯄꯥꯄꯣꯔ ꯑꯃ ꯇꯥꯎꯔꯦ ꯑꯗꯨꯒ ꯍꯋꯥꯏꯖꯥ ꯑꯃ ꯃꯦꯠꯂꯦ ꯑꯗꯨꯃꯥꯏꯅ ꯂꯣꯏꯁꯤꯟꯈ꯭ꯔꯦ ꯅꯨꯃꯤꯗꯥꯡꯁꯨ ꯃꯦꯔꯥ ꯃꯦꯁꯅꯦ ꯉꯥ ꯌꯥꯎꯗꯕꯤ ꯇꯧꯗꯣꯏꯁꯦ
ꯍꯣꯏ ꯑꯗꯨꯃꯥꯏꯅ ꯇꯧꯔꯁꯨ ꯑꯗꯨꯝ ꯐꯖꯅ ꯍꯥꯎꯅꯕ ꯊꯣꯡꯉ ꯑꯗꯨꯝ ꯍꯥꯎꯕ ꯑꯣꯏꯗ ꯍꯣꯏ ꯐꯔꯦꯗꯨꯗꯤ ꯅꯪ ꯂꯩꯔꯣꯀꯣ ꯑꯩꯁꯦ ꯊꯕꯛ ꯑꯝꯇ ꯇꯧꯈꯤꯒꯦ ꯑꯗꯨꯃꯅꯤ
ꯑꯥꯎ ꯑꯥꯎ ꯑꯩꯁꯨ ꯉꯥꯏꯍꯥꯛꯇꯪ ꯁꯥꯖꯦꯜ ꯑꯃꯇ ꯇꯧꯈꯤ ꯁꯥꯟꯅꯈꯤꯒꯦ
ꯊꯝꯃꯣ ꯊꯝꯃꯣ